ꯍꯂꯣ ꯑꯣ ꯇꯥꯔꯕꯣ
ꯇ
ꯅꯨꯡꯉꯥꯏꯔꯤꯌꯦ ꯅꯪꯒꯤ ꯈꯣꯟꯆꯦꯜꯗ ꯌꯥꯝ ꯇꯞꯄꯀꯣ ꯑꯗꯨꯗꯨꯒꯤꯅꯦ ꯑꯩꯅ ꯇꯥꯔꯕ ꯍꯪꯏꯗꯣ
ꯑꯥ ꯑꯥ ꯑ ꯍ
ꯀꯣ ꯐꯤꯁꯦ ꯁꯨꯝ ꯁꯨꯒꯦ ꯈꯟꯕ ꯁꯨꯒꯦ ꯈꯟꯕ ꯍꯥꯏꯗꯤ ꯑꯗꯨꯝ ꯌꯦꯡꯉꯧꯕꯁꯨ ꯌꯥꯎꯕꯅꯤꯅ ꯅꯣꯡ ꯇꯥꯕ ꯀꯥꯟꯗ ꯏꯁꯤꯡꯗꯣ ꯇꯨꯝꯁꯤꯜꯂꯒ ꯐꯖꯅ ꯁꯨꯒꯦꯅ ꯈꯟꯕ ꯉꯁꯤꯁꯦ ꯅꯣꯡ ꯉꯁꯥꯏ ꯈꯤꯇꯪ ꯈꯤꯛꯈꯤꯕꯗꯣ ꯑꯗꯨꯗꯨꯗꯒꯤ ꯑꯩꯈꯣꯏꯗꯤ ꯑꯩꯈꯣꯏ ꯁꯤꯒꯤ ꯍꯦꯟꯄꯝꯁꯤꯡ ꯁꯤꯖꯤꯟꯅꯕꯅꯤꯅ ꯐꯤꯔꯣꯜꯁꯦ ꯑꯝꯇ ꯈꯥꯡꯗ꯭ꯔꯦꯕ ꯑꯗꯨꯗꯒꯤ ꯅꯣꯡꯒꯤ ꯏꯁꯤꯡꯗ ꯐꯖꯅ ꯌꯥꯁꯤꯜꯂꯦ ꯇꯞ ꯑꯅꯤ ꯑꯍꯨꯝ ꯊꯣꯛꯏ ꯉꯁꯥꯏ ꯉꯥꯛꯇꯪ ꯀꯟꯅ ꯊꯥꯕꯗꯣ ꯑꯗꯨꯗ ꯑꯗꯨꯏꯗꯨꯒ ꯑꯗꯨꯝ ꯁꯨꯔꯒꯦꯅ ꯇꯧꯔꯒ ꯅꯨꯡꯊꯤꯟ ꯑꯣꯏꯔꯁꯨ ꯁꯨꯍꯧꯔꯁꯤꯅ ꯁꯨꯔꯝꯕ ꯑꯗꯨꯒꯤ
ꯑꯣ ꯑꯩꯁꯨ ꯉꯔꯥꯡꯗꯤ ꯐꯤꯗꯨ ꯌꯥꯝꯃꯟꯈꯤꯗꯅ ꯇꯞ ꯑꯃ ꯂꯩꯕꯅꯦ ꯇꯞ ꯑꯃ ꯑꯗꯨ ꯇꯞ ꯑꯃꯗ ꯄꯨꯔꯥ ꯁꯨꯗꯣꯛꯈ꯭ꯔꯦ ꯉꯔꯥꯡ ꯑꯩ ꯍꯣꯏ ꯑꯩꯗꯤ ꯈꯨꯠꯅ ꯀ ꯁꯨꯗ꯭ꯔꯦꯗ ꯉꯔꯥꯡꯗꯤ ꯋꯥꯃꯟꯗꯅꯀꯣ ꯑꯗꯨꯝ ꯋꯥꯁꯤꯡ ꯃꯦꯆꯤꯟꯗ ꯇꯧꯔꯒ ꯁꯨꯔꯦ ꯁꯨꯔꯒ ꯑꯃꯨꯛ ꯗ꯭ꯔꯥꯏꯌꯔ ꯇꯧꯊꯣꯛꯑꯒ ꯐꯧꯗꯣꯛꯑꯦ ꯑꯗꯣ ꯐꯧꯕꯗꯨꯁꯨ ꯃꯨꯛ ꯅꯣꯡ ꯇꯥꯁꯤꯜꯂꯛꯇꯅ ꯑꯩꯈꯣꯏ ꯆꯦꯅ ꯑꯃꯨꯛ ꯀꯣꯏꯆꯦꯟ ꯆꯦꯜꯂꯒ ꯑꯃꯨꯛ ꯂꯧꯊꯕꯒ ꯀꯩꯗꯧꯕꯒ ꯇꯧꯔꯨꯔꯦ ꯑꯗꯨꯒ ꯅꯨꯃꯤꯗꯥꯡ ꯋꯥꯏꯔꯝ ꯑꯥ ꯅꯨꯡꯁꯥ ꯈꯔ ꯈꯔ ꯊꯣꯛꯄꯩꯗꯨꯗ ꯑꯃꯨꯛ ꯐꯧꯗꯣꯛꯑꯦ ꯑꯗꯨꯃꯥꯏꯅ ꯇꯧꯋꯦ ꯑꯗꯣ ꯉꯁꯤ ꯑꯃꯨꯛ ꯇꯧꯔꯤꯁꯤꯅꯦ ꯉꯁꯤ ꯑꯃꯨꯛ ꯑꯥꯎ ꯂꯩꯈꯣꯝ ꯈꯔ ꯑꯃꯨꯛ ꯇꯣꯜꯂꯨꯔꯦ ꯑꯃꯨꯛ ꯉꯁꯥꯏ ꯁꯥꯟꯅꯕ ꯆꯠꯄꯗꯨꯗ ꯑꯩꯌ ꯉꯟꯇꯥꯗꯩ ꯆꯠꯄꯗꯨꯗ
ꯑꯗꯨꯅꯦ ꯐꯤꯁꯦꯀꯣ ꯁꯨꯒꯦ ꯁꯨꯒꯦ ꯈꯜꯂꯒ ꯑꯗꯨꯝ ꯁꯨ ꯐꯔꯛ ꯇꯥꯕ ꯍꯥꯏꯗꯤ ꯀꯨꯏꯔꯦꯅ ꯀꯥꯂꯦꯟ ꯊꯥꯡꯅꯤꯅ ꯐꯤ ꯁꯨꯕꯁꯦ ꯑꯗꯨꯝ ꯍꯥꯏꯕ ꯋꯥꯅꯦ ꯅꯣꯡꯃ ꯅꯤꯅꯤ ꯂꯤꯠꯂꯨꯔꯗꯤ ꯂꯤꯠꯄ ꯌꯥꯗ꯭ꯔꯦꯕ ꯑꯗꯒꯤ ꯑꯌꯨꯛꯁꯨ ꯅꯨꯡꯗꯥꯡꯁꯨ ꯋꯀꯤꯡ ꯑꯗꯨꯝ ꯆꯠꯄꯅꯤꯅ ꯍꯥꯏꯗꯤ ꯐꯤꯔꯣꯟꯗꯣ ꯃꯌꯥꯝ ꯃꯣꯠꯂꯒ ꯄꯩꯔꯒ ꯂꯩꯌꯦꯕꯀꯣ ꯁꯨꯒꯦ ꯁꯨꯒꯦ ꯇꯧꯕꯁꯨ ꯑꯗꯨꯝ ꯈꯜꯂꯗꯤ ꯂꯩꯕ ꯍꯥꯏꯗꯤ ꯍꯧꯖꯤꯛꯀꯥꯟꯁꯦ ꯀꯩꯒꯤꯅꯣ ꯈꯪꯗꯦ ꯏꯁꯥꯁꯦ ꯑꯗꯨꯝ ꯌꯥꯝ ꯇꯟꯖꯤꯟꯕ ꯑꯃ ꯑꯣꯏꯕꯗꯣ ꯊꯕꯛꯁꯦ ꯇꯧ ꯇꯧꯕ ꯀꯥꯟ ꯁꯥꯕꯒꯤꯅꯤ ꯈꯪꯗꯦ ꯀꯩꯗꯧꯕꯒꯤꯅꯦ ꯈꯪꯗꯦ ꯈꯤꯇꯪ ꯇꯧꯕꯒꯤ ꯏꯁꯥꯁꯦ ꯋꯥꯖꯤꯟꯕꯅ ꯍꯥꯟꯕꯗ ꯑꯗꯨꯃꯥꯏꯅ ꯇꯧꯕꯗꯨꯅ ꯑꯗꯨꯝ ꯊꯕꯛꯁꯦ ꯌꯩꯊꯣꯛ ꯌꯩꯊꯣꯛ ꯂꯩꯔꯕ ꯑꯗ ꯉꯁꯤꯗꯤ ꯑꯗꯨꯝ ꯅꯝꯐꯨꯗ ꯁꯨꯔꯒꯦꯗ ꯈꯜꯂꯒ ꯁꯨꯔꯤꯅꯤ
ꯎꯝ ꯇꯧꯕꯅꯦ ꯑꯗꯨꯝ ꯍꯥꯏꯗꯤ ꯑꯩꯈꯣꯏꯁꯨ ꯋꯥꯛꯀꯤꯡ ꯆꯠꯄ ꯈꯣꯠꯄ ꯇꯧꯕꯅꯤꯅꯀꯣ ꯉꯔꯥꯡꯗꯁꯨ ꯆꯤꯡ ꯀꯥꯔꯨꯕꯗꯣ ꯑꯗꯨꯝ ꯉꯔꯥꯡꯒꯤ ꯐꯤ ꯃꯈꯩꯗꯨ ꯁꯨꯗꯕꯤꯗ ꯂꯩꯌꯦꯕ ꯃꯣꯠꯂꯒ ꯑꯗꯨꯝ ꯂꯩꯌꯦꯕ ꯉꯁꯤꯁꯨ ꯉꯝꯗꯕꯒꯤꯀꯣ ꯉꯁꯥꯏ ꯊꯕꯛ ꯉꯟꯊꯅ ꯆꯠꯂꯨꯔꯕꯅꯤꯅ ꯍꯧꯖꯤꯛꯁꯨ ꯑꯃꯨꯛ ꯑꯗꯨꯝ ꯅꯝꯃꯒ ꯊꯝꯃꯤꯁꯤꯅꯦ ꯊꯕꯛꯇꯨ ꯂꯣꯏꯅꯥꯏꯗ ꯍꯧꯖꯤꯛꯇ ꯈꯛꯇ ꯈꯨꯠ ꯊꯥꯔꯤꯕꯅꯤꯅꯀꯣ ꯑꯗꯨꯝ ꯇꯧꯕꯅꯦ ꯑꯗꯣ ꯐꯤꯗꯤ ꯍꯥꯏꯗꯤ ꯀꯨꯏꯅꯗꯤ ꯍꯣꯏ ꯅꯣꯡꯃ ꯂꯤꯠꯂꯨꯔꯒ ꯅꯣꯡꯉꯥꯜꯂꯀꯥꯟꯗ ꯑꯗꯨꯝ ꯃꯅꯝ ꯍꯦꯛꯇ ꯆꯦꯜꯂꯒ ꯂꯩꯔꯝꯕꯒꯨꯝꯕ ꯑꯗꯒꯤ ꯂꯤꯠꯄꯁꯨ ꯀꯣꯛ ꯅꯨꯡꯉꯥꯏ ꯇꯦꯗꯅ ꯀꯣ ꯃꯅꯝꯆꯦꯟꯗ꯭ꯔꯃꯛꯁꯨ ꯍꯧꯖꯤꯛꯇꯤ ꯀꯥꯂꯦꯟꯊꯥ ꯑꯣꯏꯕꯅꯤꯅ ꯍꯧꯖꯤꯛ ꯑꯩꯗꯤ ꯀꯥꯂꯦꯟꯊꯥꯗꯤ ꯂꯥꯏꯔꯤ ꯅꯤꯡꯊꯝꯊꯥꯒꯤ ꯑꯊꯥ ꯑꯊꯥꯕ ꯖꯦꯛꯀꯦꯠꯀꯨꯝꯕ ꯑꯗꯒꯤ ꯖꯔꯁꯤ ꯑꯆꯧ ꯑꯆꯧꯕ ꯑꯊꯥꯕ ꯃꯈꯩꯁꯤ ꯕ꯭ꯔꯥꯏꯠꯇ ꯂꯩꯔꯤ ꯍꯥꯏꯕ ꯍꯧꯖꯤꯛ ꯐꯥꯎꯕ ꯁꯨꯗꯕꯤꯗ ꯍꯣꯏ ꯌꯥꯝ ꯃꯣꯠꯄꯗꯤ ꯅꯠꯇꯦ ꯑꯗꯨꯏꯁꯨ ꯁꯨꯗꯣꯛꯑꯒ ꯊꯝꯕ ꯍꯥꯏꯕ ꯑꯃ ꯂꯩꯗꯅꯀꯣ ꯃꯊꯪꯒꯤ ꯀꯩꯅꯣꯒꯤ ꯅꯤꯡꯊꯝꯊꯥ ꯂꯥꯛꯄꯒꯤ ꯂꯤꯠꯅꯕ ꯍꯧꯖꯤꯛ ꯐꯥꯎꯕ ꯁꯨꯗꯅ ꯂꯩꯔꯤ ꯑꯗꯣ ꯑꯁꯤ ꯁꯪꯕ ꯀꯥꯟꯗ ꯑꯗꯨꯝ ꯁꯨꯒꯦꯅꯕꯨꯗꯤ ꯈꯜꯂꯤ
ꯐꯔꯦ ꯐꯔꯦ ꯏꯪꯊꯝꯊꯥꯒꯤꯗꯤ ꯃꯔꯣꯜ ꯑꯃꯗꯤ ꯑꯩꯗꯤ ꯂꯣꯏ ꯁꯨꯔ ꯊꯝꯈ꯭ꯔꯦ ꯐꯖꯅ ꯊꯨꯞꯄ ꯊꯨꯞꯄꯒꯀꯣ ꯍꯧꯖꯤꯛꯅ ꯑꯃꯨꯛ ꯀꯥꯂꯦꯟꯒꯤ ꯑꯣꯏꯕꯒꯤ ꯑꯗꯨꯝ ꯈꯔ ꯁꯨꯗꯕ ꯌꯥꯗꯕ ꯍꯥꯏꯗꯤ ꯅꯣꯡꯃ ꯂꯤꯠꯂꯨꯔꯁꯨ ꯑꯗꯨꯝ ꯑꯗꯨꯝ ꯂꯤꯠꯄꯗꯣ ꯍꯪꯒꯣꯏꯕ ꯕꯒꯤꯀꯣ ꯍꯥꯏꯗꯤ ꯍꯧꯖꯤꯛꯇꯤ ꯈꯪꯗꯦ ꯂꯤꯠ ꯄ ꯀꯥꯟꯗ ꯏꯁꯥꯁꯤ ꯑꯗꯨꯝ ꯑꯍꯟꯕ ꯑꯣꯏꯗ꯭ꯔꯕꯅꯤꯅ ꯋꯥꯈꯜꯁꯤꯗ ꯑꯃꯣꯠꯄꯗ ꯑꯗꯨꯝ ꯃꯥꯜꯂꯦ ꯏꯁꯥꯁꯤ ꯃꯟꯗꯥꯔ ꯂꯩꯕꯗꯣ ꯑꯗꯨꯃꯥꯏꯅ ꯇꯧꯕꯒꯤ
ꯎꯝ ꯍꯣꯏ ꯑꯗꯒꯤ ꯑꯃꯨꯛ ꯀꯩꯅꯣ ꯇꯧꯕꯅꯤꯗ ꯍꯨꯃꯥꯡ ꯊꯣꯛꯄ ꯍꯥꯏꯁꯦ ꯍꯧꯖꯤꯛꯇꯤ ꯑꯃꯨꯛ ꯑꯅꯝꯕꯅꯁꯨꯅꯦꯕꯀꯣ ꯁꯨꯝ ꯁꯥ ꯉꯥꯒꯨꯝꯕ ꯆꯥꯕꯁꯦ ꯑꯁꯤꯅꯁꯨꯅꯦ ꯍꯨꯃꯥꯡ ꯃꯅꯝꯒꯨꯝꯕꯁꯦ ꯀꯟꯕꯅꯦ ꯇꯤꯜꯍꯧ ꯆꯅꯝꯒꯨꯝꯕ ꯑꯗꯒꯤ ꯁꯨꯝ ꯇꯣꯏꯅ ꯆꯥꯕ ꯃꯤ ꯂꯩꯗꯥꯏꯅꯦꯀꯣ ꯑꯗꯨꯒꯨꯝꯕꯅꯁꯨ ꯍꯦꯟꯅ ꯑꯃꯨꯛ ꯍꯨꯃꯥꯡꯁꯦ ꯀꯟ ꯍꯨꯃꯥꯡ ꯃꯅꯝꯁꯦ ꯀꯟꯕ ꯍꯦꯟ ꯑꯗꯨꯒꯨꯝꯕꯗꯗꯤ ꯅꯣꯡꯃꯒ ꯅꯣꯡꯃꯗ ꯂꯤꯠꯂꯨꯕ ꯍꯥꯏꯁꯦ ꯑꯗꯨꯝ ꯑꯌꯨꯛꯇ ꯂꯤꯠꯈꯤꯕꯗꯣ ꯅꯨꯃꯤꯗꯥꯡ ꯋꯥꯏꯔꯝꯗ ꯑꯗꯨꯝ ꯁꯨꯗꯣꯛꯄ ꯌꯥꯔꯦ ꯍꯥꯏꯗꯤ ꯃꯅꯝꯗꯨ ꯆꯦꯟꯕꯅꯤꯅꯀꯣ ꯃꯤꯁꯦ ꯃꯤ ꯃꯤꯕꯨꯗꯤ ꯈꯦꯠꯅꯩꯀꯣ ꯍꯨꯃꯥꯡ ꯃꯅꯝ ꯆꯦꯟꯕ ꯂꯩ ꯆꯦꯟꯗꯕ ꯂꯩ ꯑꯗꯒꯤ ꯑꯩꯁꯨ ꯑꯃꯨꯃꯨꯛꯇꯤ ꯁꯨꯝ ꯆꯈꯥꯎꯒꯨꯝꯕ ꯅꯨꯡꯉꯥꯏꯇꯕ ꯑꯗꯒꯤ ꯁꯨꯝ ꯍꯛꯆꯥꯡ ꯈꯤꯇꯪ ꯅꯨꯡꯉꯥꯏꯇꯀꯥꯟꯗ ꯁꯨꯝ ꯃꯅꯝ ꯑꯃꯨꯃꯨꯛ ꯍꯨꯃꯥꯡ ꯃꯅꯝ ꯑꯃꯨꯛ ꯆꯦꯟꯕ ꯌꯥꯎꯋꯦ ꯑꯗꯨ ꯅꯠꯇ꯭ꯔꯒꯗꯤ ꯄꯥꯛꯇꯤ ꯆꯦꯟꯗꯦꯕ ꯑꯩꯁꯨ ꯑ ꯑꯗꯨꯝ ꯑꯗꯒꯤ ꯆꯦꯟꯗ꯭ꯔꯉꯥꯏꯁꯨ ꯑꯩꯅꯁꯨ ꯄꯥꯎꯗꯔꯒꯨꯝꯕ ꯑꯗꯒꯤ ꯈꯪꯗꯦ ꯇꯩꯕꯅꯤ ꯈꯪꯗꯦ ꯅꯥꯟꯕꯅꯤ ꯈꯪꯗꯦ ꯑꯗꯨꯃꯥꯏꯅ ꯇꯧꯔꯒ ꯑꯗꯨꯝ ꯁꯤꯖꯤꯟꯅꯩ ꯅꯪꯗꯤ ꯑꯗꯨꯝ ꯁꯤꯖꯤꯟꯅꯕ꯭ꯔꯣ ꯀꯃꯥꯏꯅ ꯇꯧꯋꯦ ꯑꯗꯨꯒꯨꯝꯕꯗꯣ
ꯍꯨꯃꯥꯡꯄꯃꯛꯇꯤ ꯑꯩꯗꯤ ꯑꯗꯨꯃꯥꯏꯅ ꯆꯦꯟꯕꯩ ꯈꯣꯠꯄꯗꯤ ꯇꯧꯗꯦ ꯍꯣꯏ ꯑꯗꯨꯝ ꯀꯩꯅꯣꯒꯨꯝꯕ ꯆꯦꯟꯅ ꯉꯥꯏꯒꯨꯝꯕꯗꯤ ꯑꯩꯈꯣꯏꯒꯤ ꯇꯩꯅꯕꯗꯣ ꯑꯗꯨꯕꯨꯗꯤ ꯑꯗꯨꯝ ꯇꯩ ꯑꯗꯣ ꯑꯗꯨꯝ ꯇꯩꯕ ꯍꯥꯏꯁꯦ ꯀꯥꯎꯕ ꯀꯥꯟꯗ ꯇꯩꯗ꯭ꯔꯁꯨ ꯍꯦꯛꯇ ꯑꯩꯈꯣꯏꯗꯤ ꯑꯗꯨꯒꯤ ꯋꯥ ꯅꯠꯇꯕꯀꯣ ꯐꯨꯔꯤꯠꯁꯦ ꯃꯤ ꯃꯤꯒꯤ ꯈꯪꯗꯦ ꯑꯩꯗꯤ ꯑꯌꯥꯝꯕꯅ ꯀꯩꯅꯣꯒꯨꯝꯕꯒꯤ ꯑꯩꯈꯣꯏꯒꯤ ꯖꯤꯡ ꯖꯤꯡ ꯂꯥꯎꯕ ꯅꯥꯏ ꯂꯣꯟꯒꯤ ꯐꯨꯔꯤꯠꯁꯦ ꯌꯥꯝ ꯂꯤꯠꯂꯦꯕ ꯑꯗꯨꯗꯨꯅ ꯍꯦꯛꯇ ꯏꯁꯥꯗ ꯑꯣꯏꯅ ꯈꯟꯖꯕꯗꯣ ꯆꯜꯂꯝꯗ꯭ꯔꯁꯨ ꯑꯩꯒꯤ ꯑꯩꯒꯤꯁꯦ ꯃꯤꯅ ꯃꯅꯝ ꯆꯜꯂꯝꯒꯗ꯭ꯔꯥ ꯈꯣꯠꯀꯗ꯭ꯔꯥ ꯃꯅꯝ ꯒꯤꯕꯨꯗꯤ ꯀꯩꯁꯨ ꯆꯤꯟꯕ ꯈꯣꯠꯄꯗꯤ ꯇꯧꯗꯦꯕꯀꯣ ꯑꯗꯨꯃꯥꯏ ꯇꯧꯕꯅꯤ꯫
ꯍꯣꯏ ꯑꯗꯨꯃꯥꯏꯅ ꯇꯧꯕꯅꯦ ꯑꯩꯖꯨ ꯅꯥꯏꯂꯣꯟꯒꯨꯝꯕꯁꯦ ꯑꯩꯈꯣꯏ ꯆꯦ ꯍꯣꯏꯗꯁꯨ ꯍꯥꯏꯔꯤꯅꯦ ꯐꯨꯔꯤꯠꯇꯣ ꯅꯤꯡ ꯀꯥꯂꯦꯟꯊꯥꯗꯗꯤ ꯀꯩꯅꯣꯒꯨꯝꯕꯗꯣ ꯅꯥꯏꯂꯣꯟꯒꯨꯝꯕꯗꯣ ꯂꯤꯠꯀꯅꯣ ꯃꯅꯝ ꯆꯦꯟꯕ ꯈꯣꯠꯄ ꯇꯧꯕꯗꯣ ꯅꯨꯡꯉꯥꯏꯇꯕꯅꯤ ꯈꯣꯠꯄꯅꯤ ꯑꯗꯨꯝ ꯑ ꯀꯇꯟꯒꯤ ꯑꯣꯏꯕ ꯏꯆꯝ ꯆꯝ ꯆꯝꯕ ꯂꯁꯤꯡꯅ ꯁꯥꯕ ꯑꯗꯨꯝ ꯐꯨꯔꯤꯠꯀꯨꯝꯕ ꯂꯤꯠꯂꯣ ꯈꯣꯠꯂꯣꯅꯀꯣ ꯑꯩꯁꯨ ꯍꯥꯏꯖꯕ ꯋꯥꯅꯤ ꯑꯗꯨꯝ ꯂꯩꯇ꯭ꯔꯀꯥꯟꯗꯗꯤ ꯅꯥꯏ ꯅꯥꯏꯂꯣꯟꯗꯣ ꯑꯗꯣ ꯁꯨꯝ ꯍꯥꯏꯗꯤ ꯅꯨꯃꯤꯗꯥꯡꯗꯗꯤ ꯅꯥꯏꯂꯣꯟꯒ ꯂꯤꯠꯂꯒ ꯇꯨꯝꯕꯁꯤꯁꯨ ꯇꯨꯝꯕ ꯁꯨꯉꯝ ꯉꯝꯗ꯭ꯔꯦ ꯃꯣꯖꯥ ꯐꯨꯔꯤꯠꯀꯨꯝꯕ ꯑꯗꯗꯒꯤ ꯀꯇꯟꯒꯤ ꯐꯨꯔꯤꯏꯠ ꯏꯌꯥꯡ ꯌꯥꯡꯕ ꯈꯔ ꯍꯣꯞ ꯍꯣꯞ ꯑꯣꯏ ꯂꯥꯎꯕ ꯑꯗꯨꯝ ꯈꯔ ꯀꯣꯝ ꯀꯣꯝꯇꯛꯅ ꯂꯤꯠꯄ ꯀꯥꯡꯕꯨꯖꯦ ꯑꯁꯤꯅ ꯅꯨꯡꯉꯥꯏꯕ ꯃꯅꯨꯡ ꯃꯅꯨꯡ ꯈꯣꯡꯒ꯭ꯔꯥꯎ ꯑꯃ ꯁꯨꯊꯥ ꯊꯥꯗ꯭ꯔꯦ ꯑꯩꯗꯤ ꯑꯗꯣ ꯍꯥꯏꯕꯕꯨꯗꯤ ꯅꯨꯡꯉꯥꯏꯇ꯭ꯔꯦ ꯑꯗꯨꯑꯣꯏꯁꯨ ꯀꯩ ꯍꯥꯏꯅꯤ ꯑꯃ ꯀꯇꯟꯒꯤ ꯑꯣꯏꯕ ꯑꯗꯒꯤ ꯏꯁꯄꯣꯠꯄꯦꯟꯗ ꯑꯣꯏꯁꯨ ꯈꯔ ꯂꯨꯖ ꯑꯣꯏꯕ ꯑꯗꯩ ꯈꯨꯗꯩꯃꯛꯇ ꯁꯦꯠꯂꯖꯨ ꯏꯆꯝ ꯆꯝꯕ ꯑꯗꯩ ꯀꯩꯅꯣꯒꯨꯝꯕ ꯋꯥꯟ ꯄ꯭ꯂꯥꯏꯅ ꯁꯥꯕ ꯕꯣꯑꯣꯏꯒꯦꯔꯥ ꯀꯩꯅ ꯑꯣꯏꯒꯦꯔꯥ ꯁꯨꯃꯥꯏꯅ ꯑꯗꯨꯝ ꯈꯨꯗꯩꯒꯨꯝꯕ ꯏꯆꯝ ꯆꯝꯅ ꯁꯦꯠꯂꯦꯕ ꯑꯗꯨꯃꯥꯏꯅ ꯇꯧꯔ ꯏꯪꯕ ꯌꯥꯝ ꯑꯗꯨꯅ ꯑꯃꯨꯛ ꯇꯨꯝꯕ ꯅꯨꯡꯉꯥꯏꯕ ꯏꯪꯕꯒꯤꯀꯣ꯫
ꯍꯣꯏ ꯑꯗꯨ ꯁꯦꯠꯇ‌ꯦꯗ ꯅꯥꯏꯂꯣꯟꯒꯨꯝꯕ ꯀꯣꯏꯔꯦꯅ ꯑꯩꯅ ꯁꯦꯠꯂꯤꯕ ꯅꯥꯏꯂꯣꯟꯒꯨꯝꯕ ꯁꯦꯠꯄ ꯀꯥꯟꯗ ꯀꯔꯝꯀꯥꯟ ꯆꯦꯠꯀꯅꯤ ꯍꯥꯏꯀꯥꯟꯗ ꯑꯩꯈꯣꯏ ꯍꯨꯃꯥꯡꯒꯨꯝꯕ ꯈꯔ ꯇꯥꯍꯟꯅꯤꯡꯉꯗꯤꯀꯣ ꯑꯗꯨꯒꯨꯝꯕ ꯑꯃ ꯂꯤꯠꯈ꯭ꯔ‌ꯦ ꯆꯤꯡꯒꯅꯀꯣ ꯑꯗꯨꯗꯨꯒ ꯃꯊꯛꯇ ꯑꯩꯈꯣꯏꯒꯤ ꯈꯤꯇꯪ ꯊꯥꯕ ꯍꯥꯏꯗꯤ ꯂꯝꯖꯦꯟ ꯆꯦꯟꯕꯗꯁꯨ ꯌꯥꯝ ꯂꯨꯝꯕꯁꯨ ꯑꯣꯏꯗꯕ ꯈꯤꯇꯪ ꯌꯥꯡꯇꯛ ꯇꯧꯔꯒ ꯂꯩ ꯐꯩꯅ ꯖꯦꯀꯦꯠꯀꯨꯝꯕ ꯑꯃ ꯇꯧꯔꯒ ꯂꯩꯁꯤꯟꯈ꯭ꯔꯒ ꯑꯗꯨꯅꯗꯤ ꯍꯨꯃꯥꯡ ꯇꯥꯕ ꯍꯦꯜꯂꯦꯕꯀꯣ ꯑꯗꯨꯃꯥꯏꯅ ꯇꯧꯔ ꯀꯥꯟꯗ ꯁꯦꯠꯄ ꯋꯥꯅꯤ ꯑꯗꯨꯒ ꯑꯇꯣꯞꯄ ꯇꯨꯝꯕ ꯀꯩꯅꯣ ꯇꯧꯕ ꯀꯥꯟꯗꯗꯤ ꯂꯤꯠꯇꯦꯗ ꯍꯥꯏꯗꯤ ꯑꯗꯨꯝ ꯌꯥꯝ ꯀꯩꯁꯨ ꯌꯥꯝ ꯁꯤꯖꯤꯟꯅꯕꯗꯤ ꯑꯣꯏꯗꯦ ꯍꯥꯏꯇꯥꯔꯦ ꯑꯩꯅ ꯁꯨꯝ ꯁꯥꯟꯅ ꯈꯣꯠꯅꯕ ꯇꯧꯕ ꯀꯥꯟꯗ ꯁꯨꯝ ꯁꯤꯗꯕꯩ ꯋꯥꯅꯦꯕ꯫
ꯑꯁ ꯑꯩ ꯉꯁꯥꯏ ꯑꯌꯨꯛꯇꯣ ꯊꯄ ꯆꯠꯂꯨꯕꯅꯦ ꯑꯗꯨꯒ ꯑꯍꯥꯟꯕꯗꯗꯤ ꯑꯩꯖꯦ ꯄꯥꯈꯠꯂꯨꯔꯕꯅꯤ ꯉꯁꯤꯗꯣ ꯔꯦꯂꯤ ꯂꯩ ꯍꯥꯏꯗꯅꯀꯣ ꯃꯣꯏ ꯙꯔꯅꯥ ꯀꯩꯀꯩ ꯇꯧꯅꯤ ꯍꯥꯏꯕꯗꯨꯗ ꯉꯁꯤꯁꯦ ꯑꯣꯖ ꯑꯩꯈꯣꯏ ꯁꯥꯟꯅꯔꯤꯕ ꯀꯥꯡꯒꯗꯨꯅꯖꯨ ꯂꯥꯛꯑꯣ ꯉꯁꯤꯗꯤ ꯇꯧꯗꯕ ꯌꯥꯗꯦꯅ ꯍꯥꯏꯔꯛꯄ ꯑꯗꯨꯗ ꯑꯩꯁꯦ ꯄꯥꯈꯠ ꯄꯥꯈꯠꯅ ꯆꯠꯂꯦ ꯕꯁꯇ ꯕꯁꯇꯤ ꯂꯩꯗꯤ ꯂꯩꯔꯝꯃꯦꯕꯀꯣ ꯕꯁꯇ ꯆꯠꯂꯝꯃꯦ ꯑꯗꯨꯗ ꯑꯗꯨꯝ ꯑꯥ ꯌꯧꯔꯀꯥꯟꯗ ꯑꯩꯁꯦ ꯗꯨꯀꯥꯟ ꯀꯩꯀꯩ ꯂꯣꯟꯕ꯭ꯔꯥ ꯌꯦꯡꯕꯅꯦ ꯈꯔꯗꯤ ꯂꯣꯜꯂꯦ ꯑꯃꯨꯛ ꯈꯔꯕꯨꯗꯤ ꯑꯃꯨꯛ ꯍꯥꯡꯉꯦ ꯃꯌꯥꯝꯡꯒꯤ ꯑꯅꯝꯕꯅ ꯃꯌꯥꯡ ꯗꯨꯀꯥꯟ ꯃꯈꯩꯗꯤ ꯂꯣꯏꯅ ꯍꯥꯡꯉꯦꯕꯀꯣ ꯑꯗꯨꯒ ꯃꯩꯇꯩ ꯃꯈꯩꯗꯤ ꯂꯣꯏ ꯂꯣꯜꯂꯦ ꯑꯗꯨꯃꯥꯏꯅ ꯇꯧꯔꯒ ꯑꯃꯨꯛ ꯑꯩꯁꯨ ꯆꯪꯉꯦ ꯆꯪꯉꯒ ꯑꯗꯨꯝ ꯁꯥꯟꯅꯔꯦ ꯁꯥꯟꯅꯕ ꯂꯣꯏꯔꯀꯥꯟꯗ ꯑꯃꯨꯛ ꯑꯩꯁꯦ ꯄꯥꯈꯠꯂꯦꯅꯦ ꯑꯃꯨꯛ ꯀꯩꯅꯣ ꯃꯣꯏꯒꯤ ꯍꯥꯏꯗꯤ ꯍꯧꯖꯤꯛꯀꯥꯟꯗꯤ ꯏꯔꯥꯡ ꯐꯠꯇꯕꯅꯤꯅ ꯅꯨꯡꯗꯥꯡ ꯇꯧꯔꯛꯀꯗ꯭ꯔꯅ ꯑꯗꯨꯗꯒꯤ ꯊꯣꯛꯂꯛꯑꯦ ꯊꯣꯛꯂꯛꯑꯒ ꯄꯥꯎꯅꯥ ꯕꯖꯥꯔ ꯂꯥꯟꯊꯣꯂꯛꯄꯩ ꯑꯣꯏꯔ ꯃꯥꯜꯂꯦ ꯑꯗꯨ ꯀꯥꯟꯗꯨꯅ ꯑꯃꯨꯛ ꯁꯤ ꯑꯥꯔ ꯄꯤ ꯑꯦꯐ ꯃꯌꯥꯝꯁꯦ ꯄꯨꯂꯤꯁ ꯃꯌꯥꯝꯁꯤꯅ ꯁꯦꯟꯇ꯭ꯔꯦꯜ ꯄꯨꯂꯤꯁ ꯃꯌꯥꯝꯁꯦ ꯃꯌꯥꯝ ꯂꯩꯔꯝꯕꯤꯅꯦꯃꯤ ꯑꯗꯨꯗꯒꯤ ꯒꯥꯔꯤ ꯑꯍꯨꯝ ꯃꯔꯤ ꯃꯉꯥꯃꯨꯛ ꯂꯩꯔꯝꯕꯁꯦ ꯁꯤ ꯀꯤꯔꯦꯕ ꯆꯠꯇꯧꯕꯖꯦ ꯃꯣꯏꯁꯦ ꯀꯃꯥꯏ ꯀꯩꯀꯩ ꯇꯧꯔꯛꯇꯣꯏꯖꯥꯠꯅꯣ ꯈꯟꯕꯤꯗꯣ ꯀꯔꯤꯝꯇꯕꯨꯗꯤ ꯔꯦꯂꯤ ꯍꯧꯗ꯭ꯔꯤꯕ ꯑꯗꯨꯀꯥꯟꯗꯕꯨꯗꯤ ꯆꯠꯄ ꯑꯗꯨꯏꯖꯨ ꯑꯁ ꯑꯩꯁꯦ ꯕꯁ ꯐꯪꯈꯤꯗ꯭ꯔꯅ ꯄ꯭ꯔꯞ ꯄ꯭ꯔꯞ ꯆꯦꯜꯂꯦ ꯑꯗꯨꯒ ꯕꯁ ꯃꯈꯣꯡ ꯌꯧꯔꯀꯥꯟꯗꯕꯨꯗꯤ ꯕꯁ ꯃꯔꯤ ꯃꯉꯥ ꯂꯩꯔꯝꯃꯦ ꯑꯗꯨꯀꯥꯟꯗ ꯅꯦ ꯇꯥꯏ ꯁꯣꯔ ꯍꯣꯟꯗꯣꯛꯑꯦ ꯑꯗꯣ ꯀꯤꯗꯤ ꯀꯤ ꯍꯥꯏꯗꯤ ꯁꯤ ꯑꯥꯔ ꯄꯤ ꯑꯦꯐ ꯃꯌꯥꯝ ꯄꯨꯂꯤꯁ ꯍꯥꯏꯗꯤ ꯃꯌꯥꯝ ꯂꯩꯔꯝꯃꯒ ꯈꯨꯠꯂꯥꯏꯒ ꯄꯥꯏꯔ ꯂꯩꯔꯝꯕꯗꯨꯗꯤ ꯀꯣꯛ ꯉꯥꯎꯉꯩ ꯏꯁꯥꯁꯦ ꯀꯩ ꯍꯥꯏꯅꯤ ꯑꯃꯥꯏ ꯑꯗꯨꯃꯥꯏꯅ ꯑꯃꯨꯛ ꯊꯦꯡꯅꯕꯁꯨ ꯌꯥꯎꯗ꯭ꯔꯤꯕꯅꯤꯅꯀꯣ ꯑꯩꯈꯣꯏ ꯍꯥꯏꯗꯤ ꯀꯅꯣ ꯊꯣꯛꯑꯒ ꯈꯣꯠꯂꯒ ꯑꯗꯨꯃꯥꯏꯅ ꯑ ꯏꯁꯨꯒꯤ ꯃꯇꯥꯡꯗ ꯈꯣꯠꯄ ꯌꯥꯎꯕ ꯊꯣꯏꯅ ꯌꯥꯎꯕ ꯅꯠꯇ꯭ꯔꯤ ꯑꯗꯨꯅ ꯏꯁꯥꯗ ꯀꯣꯛ ꯄꯥꯈꯠꯄ ꯈꯣꯠꯄꯗ ꯐꯥꯎꯕꯗꯣꯀꯣ ꯑꯗꯨꯝ ꯈꯪꯗꯦ ꯍꯧꯖꯤꯛ ꯔꯦꯂꯤꯗꯤ ꯆꯠꯂꯝꯒꯅꯤ ꯉꯁꯤ ꯑꯗꯣ ꯄꯥꯎꯗꯤ ꯀꯩꯝ ꯇꯥꯗ꯭ꯔꯤ ꯍꯣꯔꯦꯟ ꯃꯤꯗꯥꯡ ꯑꯣꯏꯅ ꯇꯥꯕ
ꯍꯣꯏ ꯑꯩꯖꯨ ꯈꯪꯗꯦ ꯉꯁꯥꯏ ꯑꯌꯨꯛꯇꯣ ꯕꯟ ꯑꯣꯏ ꯈꯣꯠꯂꯦ ꯁꯨꯝ ꯍꯥꯏꯅꯔꯛꯄ ꯑꯗꯨꯁꯨ ꯉꯁꯥꯏ ꯇꯟ ꯆꯥꯕ ꯆꯪꯕ ꯀꯥꯟꯗ ꯃꯣꯏ ꯑꯍꯟꯈꯩꯅ ꯍꯥꯏꯔꯛꯄꯗꯤ ꯀꯩꯅꯣ ꯉꯗꯤ ꯕꯟ ꯑꯣꯏꯌꯦ ꯈꯣꯠꯂꯦ ꯑꯗꯨꯀꯃꯥꯏ ꯇꯧꯔꯤꯅꯣ ꯈꯣꯠꯂꯤꯅꯣ ꯁ꯭ꯋꯥꯏ ꯀꯛꯆꯤꯡꯗꯗꯤ ꯀꯩꯁꯨ ꯇꯧꯗꯕ꯭ꯔꯥ ꯈꯣꯠꯇꯕ꯭ꯔꯅ ꯅꯛ ꯇꯥꯗꯦ ꯀꯩꯒꯤ ꯕꯟꯅꯣ ꯈꯣꯠꯄꯅꯣ ꯍꯥꯏꯔꯛꯄ ꯈꯪꯗꯦ ꯏꯝꯐꯥꯜ ꯂꯣꯝꯗꯗꯤ ꯕꯟ ꯇꯧꯅꯤ ꯍꯥꯏꯌꯦ ꯈꯣꯠꯂꯦ ꯑꯗꯨꯃꯥꯏ ꯍꯥꯏꯌꯦꯅ ꯍꯥꯏꯕ ꯑꯗꯨ ꯀꯥꯟ ꯇꯥꯔꯤꯅꯤ꯫
ꯎꯝ ꯉꯁꯤ ꯔꯦꯂꯤ ꯆꯠꯅꯦꯗꯤ ꯍꯥꯏꯕꯅꯦ ꯃꯣꯏ ꯉꯁꯥꯏ ꯑꯩꯖꯨ ꯉꯔꯥꯡ ꯈꯛꯇ ꯄꯥꯎꯗꯣ ꯅꯨꯃꯤꯗꯥꯡ ꯈꯛꯇ ꯇꯥꯔꯛꯄꯅꯦꯕꯀꯣ ꯑꯩꯖꯨ ꯉꯔꯥꯡꯗꯣ ꯍꯥꯏꯗꯣꯛꯍꯧꯗ꯭ꯔꯕ ꯉꯁꯤꯗꯣ ꯅꯨꯡꯉꯥꯏꯇ꯭ꯔꯦ ꯂꯥꯛꯄꯗꯣ ꯈꯣꯠꯄꯗꯣꯅ ꯑꯩꯒꯤ ꯌꯣꯒ ꯅꯨꯄꯥꯗꯨꯗ ꯑꯗꯨꯅ ꯍꯥꯏꯗꯣꯛꯍꯧꯗ꯭ꯔꯕꯅꯤꯅ ꯑꯗꯨꯝ ꯆꯠꯂꯕ ꯑ ꯉꯁꯤ ꯔꯦꯂꯤꯕꯨꯗꯤ ꯄꯨꯡ ꯇꯔꯥꯃꯥꯊꯣꯏꯗꯩꯅꯦꯕ ꯑꯩꯒꯤ ꯀ꯭ꯂꯥꯁꯅ ꯂꯣꯏꯔꯗꯨꯅ ꯑꯃꯨꯛ ꯀꯩꯅꯣꯗꯅꯦꯕ ꯄꯨꯡ ꯇꯔꯥ ꯇꯔꯥꯗꯅꯦꯕ꯫ ꯂꯣꯏꯗꯣ ꯇꯔꯥ ꯈꯤꯇꯪ ꯍꯦꯜꯂꯦꯕꯀꯣ ꯂꯣꯏꯁꯤꯜꯂꯛꯄ ꯑꯗꯒꯤ ꯑꯩꯅ ꯁꯨꯝ ꯊꯣꯛꯄ ꯈꯣꯠꯄ ꯇꯧꯔꯀꯥꯟꯗ ꯑꯗꯨ ꯑꯗꯨꯃꯥꯏꯅ ꯇꯧꯋꯦ꯫ ꯑꯗꯣ ꯑꯁꯤꯗꯗꯤ ꯀꯩꯁꯨ ꯂꯩꯇꯦꯗ ꯀꯛꯆꯤꯡꯗꯗꯤ ꯗꯔ ꯍꯥꯏꯗꯤ ꯔꯦꯂꯤ ꯆꯠꯄ ꯍꯥꯏꯕ ꯑꯃ ꯂꯩꯇꯦ ꯑꯗꯒꯤ ꯊꯣꯏꯅ ꯏꯔꯥꯡ ꯀꯟꯗꯕꯅꯤꯅꯀꯣ ꯑꯗꯨꯕꯨꯗꯤ ꯀꯩꯁꯨ ꯀꯥꯏꯗꯦ ꯁꯤꯗꯗꯤ ꯑꯃꯨꯛ꯫ ꯁꯤ ꯀꯌꯤꯝ ꯇꯧꯗꯕꯣ ꯎꯝ ꯎꯝ꯫
ꯅꯪ ꯋꯥꯗꯤ ꯋꯥꯔꯝꯒꯅꯤꯀꯣ ꯁꯥꯔꯛꯀꯥꯟꯗ ꯍꯧꯖꯤꯛ ꯀꯥꯜꯂꯤ ꯃꯇꯝꯁꯤꯗ ꯌꯦꯡꯉꯣꯅꯦ ꯍꯟꯒꯠ ꯍꯟꯗ ꯍꯟꯒꯠ ꯍꯟꯗ ꯑꯗꯨꯁꯨ ꯕꯁ ꯃꯅꯨꯡꯗ ꯍꯣꯏ ꯊꯣꯡꯒ꯭ꯔꯕꯨꯗꯤ ꯀꯩꯁꯨ ꯇꯧꯗꯕꯅꯦꯕꯀꯣ ꯑꯗꯒꯤ ꯑꯗꯨꯏ ꯃꯇꯦꯛ ꯃꯇꯦꯛ ꯆꯠꯄꯗꯣ ꯁꯥꯥꯇꯤꯟ ꯀꯩꯀꯥꯗꯤ ꯐꯖꯅ ꯄꯨꯔ ꯆꯠꯄ ꯅꯠꯇ꯭ꯔꯣ꯫ ꯑꯁ ꯋꯥꯗꯤ ꯋꯥꯅꯤꯌꯦ ꯅꯪ ꯂꯥꯛꯇ꯭ꯔꯤꯕ ꯂꯝꯗꯣ ꯍꯥꯏꯗꯤ ꯌꯥꯝ ꯂꯥꯛꯏꯕ ꯁꯥꯡꯉꯦꯕ ꯅꯪꯅ ꯕꯁ ꯇꯣꯡꯕ ꯐꯥꯎꯗ ꯂꯥꯛꯇꯣꯔꯤꯕ ꯃꯐꯝꯗꯣ꯫
ꯎꯝ ꯍꯣꯏ ꯑꯩꯖꯨꯅꯦ ꯑꯗꯨ ꯈꯟꯗꯤ ꯈꯜꯂꯦ꯫ ꯁꯥꯡꯗꯤ ꯁꯥꯡꯉꯦꯅꯀꯣ ꯀꯔꯤꯝꯇ ꯀꯥꯟꯅꯗꯦ ꯋꯥꯃꯜꯂ ꯀꯥꯟꯗ ꯁꯥꯟꯅꯕ ꯂꯣꯏꯔꯀꯥꯟꯗ ꯋꯥꯃꯟꯗꯅ ꯑꯣꯛꯇꯣ ꯇꯣꯡꯉꯒ ꯂꯥꯛꯄꯁꯨ ꯌꯥꯎꯋꯦ ꯍꯥꯏꯗꯤ ꯃꯇꯦꯛ ꯈꯔꯗꯀꯣ ꯑꯗꯣ ꯑꯅꯝꯕꯅꯕꯨꯗꯤ ꯈꯣꯡꯅ ꯂꯥꯛꯑꯦ ꯍꯥꯏꯗꯤ ꯎꯝ ꯑꯩꯖꯨ ꯋꯦꯠꯇꯨ ꯈꯔ ꯍꯦꯟꯒꯠꯂꯒ ꯑꯣꯏꯅ ꯋꯦꯠꯇ ꯇꯥꯅꯕꯅ ꯎꯝ ꯏꯁꯥꯅ ꯑꯗꯨꯝ ꯍꯥꯏꯗꯤ ꯑꯩꯅ ꯑꯩꯅ ꯃꯤ ꯇꯥꯛꯄ ꯍꯥꯏꯖꯦ ꯑꯩꯖꯦ ꯐꯖꯅ ꯁꯥꯟꯅꯕꯗꯤ ꯐꯪꯗꯦꯕ ꯑꯗꯨꯝ ꯃꯥ ꯃꯉꯣꯟꯗ ꯌꯦꯡꯁꯤꯟꯗꯣꯏꯅꯤꯅꯀꯣ ꯑꯗꯨꯅ ꯑꯁ ꯑꯩꯅꯖꯨ ꯈꯤꯇꯪ ꯑꯗꯨꯗ ꯈꯤꯇꯪꯗꯤ ꯁꯥꯟꯅꯍꯧꯔꯅꯤ ꯑꯗꯨꯒ ꯑꯃꯨꯛ ꯆꯠꯄꯒꯤꯗ ꯑꯃꯨꯛ ꯈꯤꯇꯪ ꯁꯥꯡꯅ ꯆꯠꯂꯕꯅꯤꯅ ꯑꯩꯉꯣꯟꯗꯁꯨ ꯈꯤꯇꯪ ꯋꯦꯠꯇꯨ ꯃꯦꯟꯇꯦꯟ ꯇꯧꯕ ꯉꯝꯅꯤ ꯍꯥꯏ ꯍꯥꯏꯕꯒꯤ ꯁꯨꯝ ꯑꯩꯅ ꯑꯩꯁꯨ ꯑꯗꯨꯝ ꯁꯥꯡꯅꯗꯤ ꯆꯠꯂꯦ ꯆꯠꯄꯕꯨꯗꯤ ꯍꯛꯆꯥꯡ ꯁꯥꯖꯦꯜꯑꯣꯏꯅꯀꯣ ꯑꯗꯣ ꯀꯩꯅꯣꯗꯣ ꯍꯥꯏꯖꯕ ꯋꯥꯅꯦ ꯑꯗꯨ ꯆꯥꯛꯇꯤ ꯂꯥꯝꯃꯦ ꯂꯥꯝꯕꯗꯤ ꯀꯥꯏꯗꯒꯤ ꯑꯌꯨꯛꯇꯩ ꯀꯩꯝ ꯆꯥꯗꯕꯤ ꯆꯠꯂꯃꯤꯅꯀꯣ ꯁꯥꯟꯅꯕ ꯁꯥꯟꯅꯗꯣꯏꯅꯤ ꯍꯥꯏꯔꯒ ꯆꯠꯂꯕꯅꯤꯅ ꯍꯥꯏꯗꯤ ꯃꯄꯪꯒꯣꯏꯕ ꯆꯥꯕ ꯌꯥꯗꯕꯅꯤꯅꯀꯣ ꯑꯗꯨꯃꯥꯏꯅ ꯇꯧꯋꯦ ꯈꯔꯗꯤ ꯋꯥꯏ ꯍꯥꯏꯇꯥꯔꯦ꯫
ꯍꯣꯏꯅ ꯀꯩꯀꯩꯅꯣ ꯈꯔ ꯈꯔ ꯆꯥꯖꯤꯜꯂꯒ ꯆꯠꯂꯗꯤ ꯐꯗꯧꯕ ꯀꯩꯀꯩꯗꯤ ꯆꯥꯔ ꯆꯥꯠꯀꯦ ꯅꯪꯕꯣ ꯀꯌꯤꯝ ꯆꯥꯗꯕꯤ ꯍꯥꯏꯗꯣ ꯏꯁꯤꯡ ꯀꯩꯀꯩ ꯈꯛꯇꯪ ꯊꯛꯑ ꯆꯠꯂꯤꯔꯕ꯫
ꯍꯣꯏ ꯏꯁꯤꯡꯗꯨꯖꯨ ꯊꯛꯄꯣꯏ ꯊꯛꯇꯕꯣꯏ ꯑꯅꯝꯕꯅ ꯊꯛꯇꯕ ꯅꯝ ꯍꯥꯏꯗꯤ ꯁꯨꯝ ꯒꯥꯔꯤ ꯇꯣꯡꯉꯀꯥꯟꯖꯦ ꯏꯁꯤꯡ ꯍꯥꯏꯗꯤ ꯃꯧ ꯑꯨ ꯀꯩꯅꯣ ꯃꯄꯥꯟ ꯊꯣꯛꯅꯤꯡꯉꯛꯄ ꯌꯥꯎꯋꯤꯗꯅꯀꯣ ꯑꯗꯨꯒꯨꯝꯕꯗꯨ ꯅꯨꯡꯉꯥꯏꯇꯦꯗꯅ ꯑꯗꯨꯝ ꯈꯪꯖꯤꯂ ꯆꯠꯄꯗꯣ ꯑꯗꯨꯃꯥꯏꯅ ꯈꯪꯖꯟꯕꯗ ꯑꯩꯁꯦ ꯅꯨꯡ ꯃꯆꯥ ꯃꯆꯥ ꯂꯩꯕ ꯌꯥꯎꯔꯝꯃꯦ ꯑꯗꯨꯗꯩ ꯄꯥꯈꯠ ꯇꯅ ꯑꯩꯖꯦ ꯑ ꯏꯁꯤꯡꯁꯤ ꯄꯥꯛ ꯊꯛꯇꯕꯤ ꯆꯠꯂꯦꯕ ꯆꯠꯂ ꯑꯗꯒꯤ ꯑꯗꯨꯁꯨ ꯑꯗꯨꯐꯥꯎꯕꯗ ꯑꯩꯕꯨ ꯃꯄꯥꯟ ꯊꯣꯛꯅꯤꯡꯉꯛꯄ ꯌꯥꯎꯋꯦ ꯑꯗꯨꯝ ꯑꯥꯗ ꯑꯣꯏꯅ ꯊꯣꯛꯎꯔꯦ ꯑꯗꯒꯤ ꯀꯛꯆꯤꯡꯒꯤ ꯕꯖꯥꯔ ꯀꯛꯆꯤꯡ ꯍꯥꯏꯁꯦꯌꯦꯡꯉꯨ ꯑꯥ ꯕꯖꯥꯔꯒꯤ ꯑꯗꯨꯝ ꯀꯅꯣꯗ ꯑꯃꯥꯡꯁꯪꯗꯨꯗ ꯑꯗꯨꯝ ꯊꯣꯛꯄ ꯌꯥꯎꯋꯦ ꯑꯗꯒꯤ ꯑꯗꯨꯝ ꯍꯥꯏꯗꯤ ꯃꯄꯥꯟ ꯊꯣꯛꯐꯝꯁꯤ ꯈꯤꯇꯪ ꯑꯩꯈꯣꯏ ꯀ꯭ꯂꯥꯁ ꯇꯧꯕꯝꯗꯨꯗꯤ ꯅꯨꯡꯉꯥꯏꯇꯦꯕ ꯅꯨꯡꯉꯥꯏꯇꯦ ꯍꯥꯏꯕꯗꯤ ꯃꯣꯏꯅꯁꯨ ꯃꯣꯏ ꯀꯄꯜꯒꯤ ꯑꯣꯏꯅ ꯇꯣꯉꯥꯟꯅ ꯃꯣꯏ ꯃꯇꯩ ꯃꯅꯥꯎꯒꯤ ꯇꯣꯉꯥꯟꯅ ꯕꯥꯠꯔꯨꯝꯗꯣ ꯃꯤꯅ ꯀꯩꯁꯨ ꯊꯣꯏꯅ ꯆꯪꯍꯟꯅꯤꯡꯗꯦꯕ ꯑꯗꯨꯅ ꯇꯣꯉꯥꯟꯅ ꯁꯦꯄꯔꯦꯠ ꯑꯣꯏꯅ ꯊꯝꯕꯁꯨ ꯅꯠꯇꯕ ꯃꯤ ꯑꯇꯣꯞꯄꯒꯤ ꯑꯗꯩ ꯅꯨꯡꯉꯥꯏꯇꯕ ꯑꯩꯁꯨ ꯃꯄꯥꯟꯗ ꯑꯣꯏꯅ ꯑꯗꯨꯝ ꯃꯣꯏ ꯍꯥꯏꯗꯤ ꯄꯕ꯭ꯂꯤꯛꯀꯤ ꯑꯣꯏꯕ ꯑꯗꯨꯝ ꯂꯦꯇ꯭ꯔꯤꯟꯒꯨꯝꯕ ꯑꯗꯨꯅ ꯇꯣꯏꯂꯦꯠꯇꯣ ꯑꯗꯨꯝ ꯆꯪꯉꯒ ꯑꯗꯨꯝ ꯇꯧꯔꯦ ꯑꯗꯨꯃꯥꯏꯅ ꯇꯧꯋꯦ ꯑꯗꯨꯃꯥꯏꯅ ꯇꯧꯕꯩꯗꯤ ꯅꯨꯡꯗꯤ ꯅꯨꯡꯉꯥꯏꯇꯦ ꯑꯩꯅ ꯍꯥꯟꯅ ꯆꯠꯂꯝꯕ ꯌꯣꯒꯥ ꯀ꯭ꯂꯥꯁꯇꯨꯗꯤ ꯃꯣꯏꯒꯤ ꯌꯨꯝꯗꯨꯗ ꯑꯗꯨꯝ ꯃꯣꯏꯒꯤ ꯃꯁꯥꯒꯤ ꯏꯃꯨꯡꯗꯨꯁꯨ ꯂꯩꯔꯦ ꯌꯥꯝꯁꯨ ꯅꯥꯜꯂꯦꯕꯀꯣ ꯑꯗꯒꯤ ꯑꯃꯨꯛ ꯃꯄꯥꯟꯗꯁꯨ ꯁꯨꯝꯕ ꯇꯣꯏꯂꯦꯠ ꯂꯩꯔꯦ ꯑꯗꯨꯒꯤꯗꯤ ꯌꯥꯝ ꯅꯨꯡꯉꯥꯏꯑꯕ ꯍꯧꯖꯤꯛꯀꯤ ꯍꯟꯗꯛꯀꯤꯁꯤꯗꯤ ꯅꯨꯡꯉꯥꯏꯇꯦ ꯈꯤꯇꯪ ꯑꯗꯨꯒꯤ ꯍꯥꯏꯔꯣꯗꯤ꯫
ꯍꯣꯏ ꯍꯣꯏ ꯐꯔꯦ ꯐꯔꯦ ꯑꯗꯨ ꯅꯁꯥꯥꯗꯣ ꯅꯥꯗꯅꯕ ꯈꯣꯠꯇꯅꯕ ꯇꯧꯔꯣ ꯍꯣꯠꯅꯔꯣ꯫ ꯅꯥꯗ꯭ꯔꯗꯤ ꯐꯠꯇꯦ ꯍꯣꯏ ꯍꯣꯏ ꯊꯝꯃꯒꯦꯀꯣ ꯑꯗꯨꯗꯤ
ꯍꯣꯏ ꯍꯣꯏ ꯍꯣꯏ ꯎꯝ ꯊꯝꯃꯦ ꯊꯝꯃꯦ꯫